ꯍꯂꯣ ꯒꯨꯗ ꯏꯚꯅꯤꯡ ꯇꯥꯕꯔꯣ ꯕꯔ꯭ꯗꯔ
ꯑꯣ ꯇꯥꯏꯌꯦ
ꯑꯣ ꯑꯗꯣ ꯆꯥꯛ ꯌꯦꯟꯁꯥꯡ ꯊꯣꯡꯕ ꯍꯧꯔꯕꯣ
ꯆꯥꯛ ꯌꯦꯟꯁꯥꯡ ꯊꯣꯡꯕ ꯍꯧꯗ꯭ꯔꯤꯗ
ꯑꯣ ꯑꯠꯆꯥ ꯑꯠꯆꯥ ꯑꯗꯣ ꯅꯪꯗꯤ ꯀꯅꯥꯒ ꯂꯩꯕ꯭ꯔꯣ ꯊꯦ ꯑꯩ ꯆꯍꯤ ꯃꯉꯥ ꯀ ꯑꯃ ꯑꯗꯨꯒ ꯏꯅꯥꯎꯅꯨꯄꯥ ꯑꯃ ꯑꯣ ꯑꯗꯨꯗꯤ ꯅꯪ ꯊꯣꯡꯉꯨꯔꯣꯏꯅꯦ ꯅꯠꯇ꯭ꯔꯥ
ꯎꯝ ꯊꯣꯡꯉꯔꯣꯏ ꯍꯦꯍꯦ
ꯑꯗꯣ ꯑ ꯀꯔꯤ ꯍꯥꯏꯁꯤꯔꯥ ꯅꯣꯏ ꯑꯥ ꯂꯧ ꯌꯩꯕ ꯃꯇꯝꯁꯦ ꯍꯧꯖꯤꯛ ꯃꯇꯝꯗꯤ ꯃꯇꯝ ꯌꯧꯔꯦꯀꯣ ꯂꯧ ꯈꯣꯏꯕꯀꯣ
ꯎꯝ ꯑꯗꯨ ꯃꯇꯝꯅꯦ ꯍꯣꯏ
ꯇꯨꯔꯦꯟꯗꯤ ꯍꯧꯖꯤꯛ ꯅꯣꯡꯖꯨ ꯊꯥ ꯃꯇꯝ ꯑꯣꯏꯕꯅꯦ ꯇꯨꯔꯦꯟꯗꯤ ꯂꯣꯏ ꯃꯣꯠꯂꯝꯒꯅꯤꯅꯦ ꯀꯣ
ꯎꯝ ꯏꯁꯤꯡ ꯈꯔ ꯆꯥꯎꯑꯦ
ꯑꯣ ꯅꯣꯏ ꯈꯨꯟꯔꯣꯝꯗ ꯏꯟꯚꯥꯏꯇꯔꯗ ꯇꯧꯔꯒ ꯉꯥ ꯐꯥꯕ ꯈꯣꯠꯄꯁꯨ ꯑꯗꯨꯝ ꯊꯦꯡꯅꯕ꯭ꯔꯥ ꯅꯣꯏ ꯌꯥꯗꯕꯅꯦ ꯍꯣꯏ ꯃꯤ ꯈꯔꯗꯤꯀꯣ ꯑꯗꯨꯝ ꯂꯣꯟꯅ ꯂꯣꯟꯅ ꯑꯩꯈꯣꯏꯁꯨ ꯑꯗꯨꯝ ꯃꯔꯛ ꯃꯔꯛꯇꯀꯣ ꯎꯝ ꯑꯣ ꯑꯗꯨ ꯑꯩꯅ ꯇꯥꯕ ꯄꯥꯎꯗꯤ ꯉꯥ ꯁꯨꯃꯥꯏꯅ ꯏꯟꯚꯥꯏꯠ ꯇꯔꯗ ꯐꯥꯕꯁꯦ ꯉꯥ ꯈꯔ ꯍꯤꯡꯉꯒ ꯆꯠꯈꯤꯕ ꯃꯌꯥꯝꯗ ꯑꯗꯨꯝ ꯃꯥꯒꯤ ꯗꯥꯔꯥꯗꯣ ꯁꯟꯗꯣꯛꯇꯦ ꯍꯥꯏꯅꯦ ꯆꯨꯝꯕꯔꯥ ꯈꯪꯗꯦ ꯑꯗꯨꯕꯨꯗꯤ ꯗꯥꯔꯥ ꯍꯥꯏꯕꯗꯤ ꯎꯝ ꯃꯥ ꯃꯥ ꯆꯤꯡ ꯃꯥ ꯁꯤꯗ꯭ꯔꯒꯁꯨ ꯈꯔ ꯍꯤꯡꯕ ꯍꯤꯡꯉꯒ ꯆꯠꯄ ꯃꯤꯁꯨ ꯈꯔ ꯌꯥꯎꯋꯤꯗꯅꯀꯣ ꯉꯥꯗꯀꯣ ꯗ ꯃꯥꯒꯤ ꯎꯝ ꯀꯩ ꯀꯧꯕ ꯅꯨꯄꯤ ꯑꯣꯏꯔꯒꯗꯤ ꯃꯥ ꯄ꯭ꯔꯦꯒꯅꯦꯟ ꯑꯣꯏꯕ ꯀꯥꯟꯗ ꯑꯉꯥꯡ ꯄꯣꯛꯄ ꯉꯝꯗꯦ ꯍꯥꯏꯅ ꯍꯥꯏꯅꯦ ꯉꯥꯗꯣ ꯄꯣꯄꯨꯂꯦꯁꯟꯗꯣ ꯏꯟꯀ꯭ꯔꯤꯖ ꯇꯧꯕ ꯉꯝꯗꯦ ꯑꯗꯨꯒꯤ ꯑꯗꯨꯒꯨꯝꯕꯗ ꯊꯤꯡꯉꯦ ꯍꯥꯏꯅ ꯍꯥꯏꯅꯦ
ꯎꯝ ꯍꯣꯏ ꯑꯗꯨꯝ ꯇꯧ ꯑꯗꯨꯝ ꯊꯤꯡꯕꯅꯦ
ꯑꯩꯈꯣꯏ ꯈꯨꯂꯣꯝꯗꯁꯨ ꯊꯤꯡꯉꯦ ꯉꯥ ꯁꯨꯡꯂꯩ ꯂꯩꯇ꯭ꯔꯦ ꯑꯗꯨꯒꯤ ꯑꯩꯈꯣꯏ ꯇꯨꯔꯦꯟꯗ ꯉꯥꯁꯨ ꯊꯥꯗꯕꯅꯦ ꯑꯩꯈꯣꯏꯅꯦ
ꯎꯝ
ꯀꯥꯕ꯭ꯔ ꯅꯁꯤꯗꯦ ꯑ꯭ꯔ
ꯑꯣ ꯑꯣ ꯑꯣ ꯍꯥꯎ ꯑꯅꯆꯥꯔꯣ
ꯍꯣꯏ
ꯏ ꯏ
ꯍꯣꯏ ꯏ ꯂꯥꯛꯑꯦ ꯍꯥꯏꯌꯦ ꯉꯥꯄ꯭ꯔꯨꯝꯗꯣ
ꯎꯝ ꯀꯩꯅꯣ ꯍꯧꯎ
ꯑꯩꯈꯣꯏ ꯑꯩꯈꯣꯏ ꯏꯅꯦ ꯑꯃꯀꯣ
ꯑꯥ
ꯀꯩꯅꯣ ꯇꯧꯕ ꯃꯇꯝꯗ ꯀꯤꯠꯅꯤ ꯗꯥꯏꯂꯦꯁꯤꯁ ꯇꯧꯕ ꯃꯇꯝꯗ ꯃꯥ ꯉꯥꯄ꯭ꯔꯣꯝꯗ ꯑꯗꯨꯝ ꯄꯤꯖ ꯍꯧꯖꯤꯛꯄꯨꯗꯤ ꯃꯥ ꯀꯩꯅꯣ ꯇꯧꯈ꯭ꯔꯦ ꯁꯤꯈ꯭ꯔꯦ ꯃꯥ ꯑꯗꯨꯣ ꯃ ꯃꯇꯝꯗ ꯍꯣꯏꯣꯏ ꯀꯤꯅꯤ ꯗꯥꯏꯂꯦꯁꯤꯁ ꯇꯧꯕ ꯃꯇꯝꯗ ꯑꯗꯨꯝꯄ ꯁꯪꯒꯣꯝꯒ ꯀꯣ ꯑꯗꯨꯝ ꯆꯥꯍꯜꯂꯦ
ꯎꯝ ꯇꯥꯎꯁꯨ ꯇ ꯑꯃꯅꯦꯗ
ꯍꯣꯏ ꯅ ꯀꯇꯔ ꯁꯤ ꯑꯣ ꯐꯔ ꯆꯠꯦꯅꯦ ꯎꯝ ꯍꯣꯏ
ꯅꯪꯅ ꯊꯣꯡꯗꯣꯏꯔꯣ ꯅꯠꯇ꯭ꯔꯒ ꯀꯅꯥꯅꯣ ꯊꯣꯡꯗꯣꯏꯅꯣ
ꯑꯩ ꯑꯩ ꯅꯨꯄꯤꯅ ꯑꯩ ꯊꯣꯡꯒꯅꯤꯗ ꯑꯗꯨꯕꯨ ꯈꯪꯗꯦ ꯃꯥ ꯊꯣꯡꯒꯦ ꯍꯥꯏ
ꯎꯝ ꯁꯥ ꯁꯥꯒꯨꯝꯕꯗꯤ ꯅꯨꯄꯥꯅ ꯊꯣꯡꯕꯗꯣ ꯍꯥꯎꯕꯅꯦ ꯑꯩꯅ
ꯃꯥꯅꯦ ꯈꯪꯗꯦ ꯑꯗꯨꯕꯨ ꯀꯔꯤ ꯎꯄꯥꯏ ꯂꯩ ꯊꯕꯛ ꯆꯃꯤꯔꯤꯅꯀꯣ
ꯎꯝ
ꯅꯨꯄꯤꯒꯤ ꯈꯨꯠꯅ ꯊꯣꯡꯕꯁꯨ ꯍꯥꯎꯕꯁꯨ ꯂꯩꯕꯅꯤꯗ
ꯎꯝ ꯗꯦꯜꯂꯤꯗ ꯂꯩꯕ ꯅꯨꯄꯤ ꯏꯌꯥꯝꯕꯗꯤ ꯃꯣꯏ ꯈꯨꯗ ꯍꯥꯥ ꯑꯣꯏꯦꯗ
ꯍꯣꯏ ꯑꯅꯕꯗꯤ ꯕꯤꯟꯗꯥꯔꯗ ꯂꯩꯕ ꯅꯨꯄꯤꯈꯣꯏꯗꯨꯀꯣ ꯎꯝ ꯎꯝ ꯍꯌꯦ ꯍꯌꯦꯡꯖꯦ
ꯑꯥ
ꯎꯝ ꯅꯣꯏ ꯀꯩꯅꯩꯅꯣ ꯇ ꯆꯁꯤ ꯀꯅ ꯑꯣ ꯑꯩꯗꯤ ꯀꯦꯊꯂꯤꯛ ꯑꯣꯏꯕꯒꯤ ꯁꯤꯗ ꯑꯩꯈꯣꯏ ꯀꯦꯊꯂꯤꯛꯀꯤ ꯆꯔꯆ ꯑꯃ ꯂꯩꯌꯦ
ꯑ
ꯖ ꯆꯀꯅꯤ
ꯑꯥ
ꯅꯪꯗꯤꯇꯤꯁ ꯕꯦꯞꯇꯤꯁ꯭ꯔ ꯀꯦꯊꯂꯤꯛ ꯔꯣ
ꯕꯦꯞꯇꯤꯁꯅꯦ ꯍꯥꯏꯒꯦ
ꯗꯤꯅꯣꯃꯤꯅꯦꯁꯟ ꯇꯣꯉꯥꯟꯜꯂꯁꯨ ꯂꯥꯏꯗꯤ ꯑꯃꯛꯇꯅꯤ
ꯃꯥꯅꯦ ꯃꯥꯅꯦ ꯃꯥꯅꯦ
ꯎꯝ ꯑꯗꯣ ꯑꯩ ꯅꯨꯄꯤꯁꯨ ꯃꯥꯁꯨ ꯎ ꯀꯩꯅꯣ ꯑꯩꯈꯣꯏꯒꯤ ꯑꯃꯗ ꯑꯩ ꯅꯨꯄꯤꯒꯤ ꯅꯝꯕꯔꯗꯁꯨ ꯑꯩ ꯍꯣꯔꯦꯟ ꯑꯃꯨꯛ ꯇꯧꯔꯛꯀꯦꯀꯣ ꯍꯥꯏꯕꯗꯤ ꯑꯦ ꯅꯪꯉꯣꯟꯗ ꯋꯥꯔꯤ ꯌꯥꯝ ꯁꯥꯅꯤꯡꯉꯥꯏ ꯂꯩꯕꯀꯣ
ꯍꯣꯏ ꯍꯣꯏ
ꯌꯥꯏꯅꯀꯣ ꯎꯝ ꯍꯣꯏ ꯃꯁꯤꯅꯤꯅ ꯑꯗꯨꯝ ꯋꯥꯔꯤ ꯆꯠꯊꯣꯛ ꯆꯠꯁꯤꯟ ꯇꯧꯃꯤꯟꯅꯁꯦꯕ ꯃꯤ ꯑꯇꯩꯒ ꯁꯥꯕꯤꯁꯔꯨꯕꯨꯗꯤ
ꯎꯝ ꯍꯝ
ꯎꯝ ꯑꯗꯣ ꯎꯝ ꯅꯪꯒꯤ ꯏꯃꯤꯅꯐꯇꯤ ꯀꯔꯤ ꯇꯧꯒꯦ ꯍꯥꯏꯅ ꯈꯟꯒꯦ
ꯈꯪ ꯈꯪ ꯂꯦꯟꯗ
ꯃꯅꯤꯄꯨꯔꯗꯗꯤ ꯀꯩ ꯍꯥꯏꯕ ꯄꯩꯥ ꯌꯥꯎꯗ꯭ꯔꯗꯤ ꯎꯄꯥꯏ ꯂꯩꯇꯣꯏꯅꯤ ꯅꯠꯇ
ꯎꯝ ꯑꯗꯨꯗ ꯏꯅꯦ
ꯊꯕꯛ ꯌꯥꯎꯒꯦ ꯍꯥꯏꯔꯁꯨ ꯁꯤꯟꯁꯔꯤꯇꯤꯗ ꯈꯔ ꯋꯥꯠꯄꯀꯣ
ꯎꯝ ꯀꯔꯤꯌꯨ
ꯍ ꯅꯣꯏ ꯑꯩꯈꯣꯏ ꯏꯝꯐꯥꯜꯗ ꯂꯩꯕ ꯉꯥꯄ꯭ꯔꯨꯝꯗꯤ ꯆꯥꯗꯤ ꯆꯥꯕ ꯐꯪꯈ꯭ꯔꯕ꯭ꯔꯣ
ꯐꯪꯗ꯭ꯔꯤꯌꯦ
ꯂꯩꯔꯒ ꯎ
ꯑꯗꯨꯝ ꯆꯥꯏ
ꯎꯝ ꯕꯖꯥꯔꯗ ꯌꯣꯕꯗꯗꯤ ꯑꯩꯈꯣꯏꯁꯨ ꯆꯥꯅꯤꯡꯗꯕꯀꯣ ꯕꯗꯤ ꯎꯝ ꯍꯥꯏꯕꯗꯤ ꯑꯗꯨꯝ ꯌꯣꯛꯄ ꯌꯥꯎꯋꯦꯕ ꯈꯪꯕꯥ ꯌꯣꯛꯄ ꯍꯥꯏꯕꯁꯤꯀꯣ ꯃꯤ ꯃꯈꯟ ꯃꯈꯟ ꯍꯣꯏ ꯊꯝꯃꯣꯏ ꯁꯦꯡꯕ ꯑꯩꯕꯗꯤ ꯑꯁꯦꯡꯕ ꯌꯣꯛꯄꯁꯨ ꯌꯥꯎꯋꯦ ꯀꯩꯅꯣ ꯈꯔ ꯊꯨꯅ ꯆꯥꯎꯍꯟꯒꯦ ꯍꯥꯏꯔꯒꯗꯤ ꯃꯣꯏꯗꯤ ꯇꯦꯡꯀꯤꯗꯒꯨꯝꯕ ꯀꯣ ꯑꯗꯨꯒꯗꯒꯨꯝꯕ ꯀꯩꯅꯣ ꯇꯧꯕꯁꯨ ꯌꯥꯎꯋꯦꯕ
ꯎꯝ
ꯂꯒꯤ ꯇꯤꯟ ꯀ
ꯑꯩꯁꯨ ꯐꯥꯕ ꯆꯠꯅꯤꯡꯉꯤꯅꯦ ꯉꯥꯄ꯭ꯔꯨꯝꯗꯣ
ꯍꯧꯖꯤꯛꯇꯤꯀꯣ ꯑꯩꯈꯣꯏ ꯍꯧꯖꯤꯛ ꯀꯩꯕ ꯐꯦꯁꯕꯨꯛꯇ ꯊꯥꯏꯂꯦꯟꯒꯤ ꯏꯁꯇꯥꯜꯗ ꯇꯧꯔꯒ ꯀꯔꯤꯕ ꯏꯟꯚꯥꯏꯇꯔ ꯇꯧꯔꯒ ꯑꯁꯤꯗꯁꯨ ꯇꯧꯕ ꯍꯧꯔꯦ ꯑꯩꯈꯣꯏꯅ ꯉꯥ ꯐꯥꯕꯣ ꯆꯠꯄꯔꯣꯝꯗ ꯀꯔꯤꯔꯤꯕ ꯄꯨꯔꯣꯝ ꯍꯥꯏꯕ꯭ꯔꯥ ꯄꯨꯔꯣꯝ ꯈꯪꯕ꯭ꯔꯥ ꯑꯩꯈꯣꯏ ꯉꯥꯃꯨꯒꯤ ꯇꯥꯏꯞꯇ ꯇꯧꯔꯒ ꯌꯥꯝ ꯆꯥꯎꯕ ꯖꯥꯠꯇꯣ ꯍꯣꯏ
ꯃꯁꯛ ꯈꯪꯅꯗꯤ
ꯎꯝ ꯉꯥꯃꯨꯒꯤ ꯇꯥꯏꯞꯇ ꯇꯧꯔꯒ ꯌꯥꯝ ꯆꯥꯎꯕ ꯂꯩꯕꯗꯣ ꯈꯪꯗ꯭ꯔꯥ ꯕꯖꯥꯔꯗꯒꯨꯝꯕꯁꯨ ꯌꯣꯟꯕꯗꯣ
ꯐꯪꯅꯦꯕ
ꯎꯝ ꯑꯗꯨꯒꯨꯝꯕꯗꯣ ꯈꯪꯕ꯭ꯔꯥ ꯃꯣꯏ ꯀꯩꯧꯕ ꯍꯟꯗꯛꯇꯤ ꯐꯦꯁꯕꯨꯛꯇꯁꯨ ꯑꯗꯨꯝ ꯊꯥꯒꯠꯂꯗꯨꯅ ꯊꯥꯏꯂꯦꯟ ꯑꯩꯈꯣꯏꯒꯨꯝꯕ ꯇꯧꯔꯒ ꯏꯟꯚꯔꯇꯔꯗ ꯆꯤꯡꯉꯒ ꯌꯥꯝ ꯇꯧꯅꯕꯒꯤꯀꯣ ꯉꯥꯁꯦ ꯌꯥꯝ ꯂꯩꯇ꯭ꯔꯤꯅꯤ ꯏꯝꯐꯥꯜꯗꯁꯨ
ꯎꯝ ꯅꯣꯡꯁꯦ ꯐꯖꯅ ꯃꯝꯃꯦꯍꯦ
ꯍꯥꯥ
ꯅꯣꯡꯁꯦ ꯐꯖꯅ ꯃꯝꯃꯦꯕ
ꯅꯣꯡꯃꯝꯃꯦ ꯍꯥꯏꯔꯁꯨ ꯂꯥꯁ ꯌꯥꯔ ꯂꯥꯁ ꯌꯥꯔꯒ ꯍꯟꯗꯛꯀꯤꯒ ꯅꯣꯡ ꯆꯨꯕꯁꯦ ꯌꯥꯝ ꯈꯦꯠꯅꯔꯤꯗ ꯍꯧꯖꯤꯛ ꯅꯣꯡ ꯀꯟꯅ ꯆꯨꯒꯗꯕ ꯃꯇꯝꯅꯦꯕꯀꯣ
ꯎꯝ
ꯌꯥꯝ ꯈꯦꯠꯅꯩꯗ
ꯎꯝ ꯑꯁ ꯅꯍꯥꯟꯗꯤ ꯑꯁ ꯏꯁꯤꯡ ꯆꯥꯎꯕ ꯃꯇꯝꯗꯗꯤ ꯑꯁ
ꯏꯁꯤꯡ ꯆꯥꯎꯥꯕ ꯃꯇꯝꯗ ꯈꯪꯍꯧꯕ꯭ꯔꯥ ꯁꯣꯝ ꯀꯩꯅꯣꯔꯣꯝꯒꯤꯗꯣ ꯑꯣ ꯑꯥꯏ ꯑꯦꯁ ꯕꯤ ꯇꯤ ꯑꯥꯏꯔꯣꯝꯒꯤꯗꯣ
ꯍꯣꯏ ꯈꯪꯉꯦ
ꯑꯁ ꯑꯗꯨ ꯃꯇꯝꯗ ꯑꯩ ꯑꯗꯨ ꯀꯝ ꯀꯝꯄꯅꯤ ꯌꯥꯎꯗ꯭ꯔꯤꯉꯩ ꯃꯇꯝꯗ ꯑꯩ ꯍꯥꯟꯅ ꯏꯁꯤꯡ ꯆꯂꯂꯝꯃꯦꯕꯀꯣ ꯏꯁꯤꯡ ꯍꯥꯏꯕꯗꯤ ꯑꯗꯨꯝ ꯏꯁꯤꯡ ꯋꯥꯇꯔ ꯁꯄ꯭ꯂꯥꯏ ꯍꯥꯏꯕꯗꯤ ꯑꯗꯨꯝ ꯖꯥꯔꯒꯤꯒꯨꯝꯕꯗꯣ
ꯑꯣ ꯑꯣ
ꯆꯠꯂꯕ ꯃꯇꯝꯗ ꯑꯩꯅꯁꯨ ꯑꯗꯨꯝ ꯑꯩꯅ ꯉꯃꯕ ꯃꯛ ꯈꯩ ꯃꯇꯦꯡ ꯄꯥꯡꯕꯅꯦ ꯑꯩꯈꯣꯏ ꯔꯣꯡꯃꯩ ꯑꯩꯈꯣꯏ ꯖꯒꯥ ꯌꯥꯝ ꯂꯩꯗꯅ ꯑꯗꯨꯗ
ꯎꯝ
ꯥꯑꯥꯏ ꯑꯦꯁ ꯕꯤ ꯇꯤ
ꯎꯝ ꯃꯈꯣꯏ ꯈꯣꯏ ꯏꯇꯩꯃꯁꯨ ꯑꯗꯨꯒꯤ ꯈꯨꯟꯗꯩꯅꯦ
ꯑꯣ ꯑꯗꯨꯒꯤ ꯏꯁꯤꯡꯒꯨꯝꯕ ꯃꯇꯦꯡ ꯑꯗꯨꯝ ꯄꯥꯡꯉꯤ ꯃꯣꯏꯗꯤ ꯑꯁ ꯃꯇꯝ ꯑꯗꯨꯗꯤ ꯀꯩꯌꯦꯕ ꯇꯦꯇꯅꯤꯀꯤ ꯐꯤꯂꯝꯒꯤ ꯇꯥꯏꯞꯇꯀꯣ
ꯃꯥꯅꯦ ꯃꯥꯅꯦ
ꯑꯗꯣ ꯉꯁꯤꯗꯤ ꯅꯣꯏ ꯀꯔꯤ ꯍꯦꯟꯖꯥꯡ ꯆꯥꯒꯗꯕ ꯃꯥꯟꯒꯦ ꯅꯇꯩꯃꯈꯣꯏ ꯅꯌꯥꯝꯕ ꯅꯌꯥꯝꯕ ꯈꯣꯏꯒ ꯊꯣꯡ ꯗꯕꯁꯦ
ꯈꯪꯗꯦꯗ ꯑꯩꯈꯣꯏ ꯑꯩꯈꯣꯏ ꯆꯥꯛ ꯊꯣꯡꯕꯗꯣ ꯌꯥꯝ ꯊꯦꯡꯉꯀꯣ
ꯎꯝ ꯆꯥꯛ ꯆꯥꯒꯅꯦꯕ ꯊꯦꯡꯉꯦꯅꯦꯀꯣ
ꯎꯝ ꯊꯦꯡꯕꯅꯦ
ꯈꯣꯏꯗꯤ ꯄꯨꯡ ꯊꯦꯡꯃꯜꯂꯕꯗ ꯄꯨꯡ ꯅꯤꯄꯥꯟ ꯑꯩꯠ ꯊꯥꯔꯇꯤ ꯁꯤꯒꯨꯝꯕ ꯃꯇꯝꯗ
ꯎꯝ ꯑꯁ ꯈꯣꯏ ꯆꯤꯡꯗꯗꯤꯀꯣ ꯑꯥ ꯄꯨꯡ ꯇꯔꯦꯠ ꯑꯗꯨꯋꯥꯏꯗ ꯆꯥꯛ ꯆꯥꯔꯅꯤ ꯑꯗꯨꯒ ꯑꯥ ꯅꯨꯡꯊꯤꯟꯗ ꯄꯨꯡ ꯕꯥꯔꯣꯗ ꯑꯃꯨꯛ ꯑꯃꯨꯛ ꯆꯥꯛ ꯆꯥꯔꯅꯤ ꯑꯗꯨꯒ ꯅꯨꯡꯗꯥꯡꯗ ꯄꯨꯡ ꯄꯨꯡ ꯃꯉꯥ ꯃꯔꯤ ꯃꯉꯥ ꯑꯗꯨꯋꯥꯏꯗ ꯑꯃꯨꯛ ꯆꯥꯔꯅꯤ
ꯎꯝ
ꯆꯤꯡꯗꯗꯤ
ꯍꯣꯏ ꯑꯗꯨꯃꯥꯏ ꯇꯧꯒꯜꯂꯦ ꯍꯣꯏ
ꯎꯝ ꯁꯤꯗ ꯂꯩꯔꯒ ꯑꯃꯨꯛ ꯆꯤꯡꯗ ꯂꯥꯛꯑꯗꯤ ꯇꯥꯏꯃꯤꯡ
ꯃꯥꯅꯦ ꯇ ꯆꯦꯟꯖ ꯇ
ꯎꯝ
ꯑꯗꯨꯕꯨ ꯑꯦꯠꯂꯤꯁ ꯊ꯭ꯔꯤ ꯗꯦꯖ ꯀꯨꯝꯕꯒꯤ ꯈꯔ ꯋꯥꯒꯗꯕꯅꯤꯗ ꯍꯥꯏꯥꯟꯗꯤ ꯑꯗꯨꯝ ꯇꯣꯏꯅꯃꯨꯛ ꯇꯧꯔꯛꯑꯗꯤ ꯑꯗꯨꯝ ꯍꯦꯕꯤꯠꯃꯨꯛ ꯆꯠꯈꯤꯅꯤꯅ
ꯎꯝ ꯃꯥꯅꯦ
ꯎꯝ ꯑꯗꯣ ꯅꯨꯄꯤꯗꯤ ꯆꯍꯤ ꯀꯌꯥ ꯁꯨꯕ ꯀꯥꯟꯗ ꯊꯤꯒꯦ ꯍꯥꯏꯕꯅꯣ
ꯑ ꯈꯪꯗ꯭ꯔꯦꯗ ꯅꯨꯄꯤꯒꯤ ꯋꯥꯕꯣ
ꯑꯩꯈꯣꯏ ꯍꯣꯏ ꯅꯨꯄꯥ ꯁꯛ ꯊꯤꯔꯁꯨ
ꯇꯂꯣꯞ ꯆꯥꯅꯉ ꯀꯟꯅ ꯍꯣꯠꯅꯔꯗꯤ ꯅꯨꯄꯤ ꯃꯁꯛ ꯐꯖ ꯐꯖꯔꯗꯤ ꯂꯥꯛꯀꯅꯤꯍꯦ
ꯎꯝ ꯑꯗꯨꯗꯣꯅꯦ
ꯎꯝ ꯑꯣ ꯑꯩꯈꯣꯏꯒ ꯃꯣꯏ ꯀꯩ ꯍꯥꯏꯕ꯭ꯔꯥ ꯃꯌꯥꯡꯒ ꯑꯗꯨꯝ ꯌꯦꯡꯅꯔꯗꯤ ꯃꯣꯏ ꯃꯌꯥꯌꯥꯝꯈꯣꯏꯗꯤ ꯇꯣꯂꯣꯞ ꯆꯥꯗ꯭ꯔꯁꯨ ꯑꯗꯨꯝ ꯕꯤꯖꯤꯅꯦꯁ ꯐꯝꯗ ꯃꯣꯏꯗꯤ ꯑꯗꯨꯝ ꯑꯗꯨꯨꯝ ꯍꯤꯡꯕ ꯌꯥꯅꯤꯉ ꯇꯧꯕꯅꯤꯅ ꯀꯟꯅ ꯃꯣꯏꯗꯤ
ꯑ
ꯍꯣꯏ ꯐꯔꯦ ꯑꯗꯨꯗꯤꯀꯣ ꯑꯃꯨꯛ ꯀꯩꯅꯣ ꯇꯧꯁꯦ ꯏꯕꯥꯅꯤ ꯑꯃꯨꯛ ꯐꯣꯡꯅꯁꯦ ꯌꯥꯕ꯭ꯔꯥ ꯎ ꯍꯣꯏ